ꯍꯜꯂꯣ ꯎꯝ ꯇꯥꯏꯌꯦ
ꯀꯩ ꯇꯧꯔ ꯂꯩꯒꯦ
ꯑꯣ ꯍꯥ
ꯑꯥ ꯉꯁꯤꯒꯤꯗꯤ ꯆꯥꯗ꯭ꯔꯤꯗ
ꯅꯨꯡꯊꯤꯟ ꯅꯨꯡꯊꯤꯟꯗ ꯈꯔ ꯆꯥꯥꯁꯜꯂꯣ
ꯑꯣ ꯊꯦꯡꯉꯦꯍꯦ
ꯍꯣꯔꯦꯟ ꯍꯣꯔꯦꯟ ꯄꯨꯡ ꯆꯥꯛ ꯂꯝꯈꯠꯂꯛꯒꯅ ꯆꯥ ꯍꯥꯏ ꯇꯔꯦ ꯌꯥꯝꯈꯠꯂꯛꯇ꯭ꯔꯒꯅ ꯆꯥꯗꯧ ꯃꯥꯟꯗ꯭ꯔꯦ ꯅꯪꯗꯤ
ꯑꯩꯁꯨ ꯆꯥꯠꯗ꯭ꯔꯤꯗ ꯆꯥꯠꯗ꯭ꯔꯤꯌꯦ
ꯀꯩ ꯃꯊꯦꯜ ꯊꯣꯡꯕ ꯉꯁꯤꯗꯤ
ꯗ ꯀꯥ ꯁꯧꯕꯔꯤ ꯑꯀꯪꯕꯗꯣ ꯃꯦꯠꯄꯥ
ꯎꯝ ꯁꯧꯒ꯭ꯔꯤ ꯑꯀꯪꯕꯗꯤ ꯍꯥꯎꯕꯅꯤꯍꯦ
ꯈꯪꯗꯦ ꯍꯥꯎꯋꯤꯔ ꯍꯥꯎꯋꯤꯔ
ꯀꯅꯥꯅ ꯊꯣꯡꯒꯦ
ꯑꯩꯅꯅꯦ ꯀꯥꯏꯗ ꯆꯠꯂꯒ ꯂꯩꯔꯣ ꯀꯥꯏꯗ ꯆꯠꯂꯒ ꯂꯩꯔꯣ ꯎꯝ
ꯑꯩꯔꯣ ꯑꯩ
ꯍꯣꯏ
ꯏꯕꯣꯛ ꯈꯣꯏꯗ ꯆꯠꯍꯜꯂꯛꯑꯦ
ꯑꯣ
ꯅꯪ ꯅꯍꯥꯟꯃꯈꯩꯗꯤ ꯆꯥꯛ ꯌꯦꯟꯁꯥꯡ ꯊꯪꯕ ꯍꯩꯇꯦꯀꯣ ꯀ꯭ꯂꯥꯁ ꯇꯨꯌꯦꯜꯐ ꯀꯥꯔꯤ ꯀꯥꯟꯗꯗꯤꯀꯣ
ꯍꯩꯗ ꯀꯅꯥꯅ ꯍꯥꯏꯔꯤꯅꯣ ꯑꯗꯨꯗꯤ ꯑꯉꯛꯄꯒꯤ ꯋꯥꯅꯤꯀꯣ
ꯐꯒꯤ ꯇꯧꯕꯅꯤꯗ ꯐꯒꯤ ꯇꯧꯕ
ꯈꯣꯟꯖꯦꯜꯗꯤ ꯌꯥꯝꯅ ꯑꯉꯥꯡꯒ ꯆꯞ ꯃꯥꯟꯅꯔꯦ
ꯇꯨ ꯊꯥꯎꯖꯟ ꯇꯨ ꯊꯥꯎꯖꯟ ꯁꯤꯛꯁ ꯁꯚꯦꯟꯒꯤ ꯑꯉꯥꯡꯒꯥ ꯈꯣꯟꯖꯦꯜ ꯆꯞ ꯃꯅꯥꯒꯦ ꯇꯧꯔꯦ ꯅꯪꯒ
ꯑꯗꯨꯁꯨ ꯌꯥꯏꯅꯦ ꯑꯁ ꯄꯨꯟꯖꯩ ꯈꯛꯇ ꯑꯣꯏꯔꯝꯅꯤꯗ ꯑꯩꯒꯤ ꯈꯣꯟꯖꯦꯜ ꯈꯛꯇ ꯑꯣꯏꯔꯝꯅꯤꯕꯣ
ꯅꯪ ꯈꯣꯟꯖꯦꯜ ꯈꯛ ꯑꯣꯏꯔꯝꯗꯧ ꯃꯥꯟꯗꯦ ꯑꯁꯦꯡꯕꯗꯁꯨ ꯑꯣꯏꯔꯝꯗꯧ ꯃꯥꯜꯂꯦ
ꯑꯗꯥꯏꯗꯒꯤ ꯍꯟꯅꯨꯔꯀꯥꯟꯁꯤꯗ
ꯆꯠ ꯎꯝ ꯈꯣꯟꯖꯦꯜ ꯐꯖꯩ
ꯍꯅꯨꯕꯤ ꯍꯅꯨꯕꯤ ꯑꯣꯏꯒꯗꯧꯔꯦ
ꯈꯣꯟꯖꯦ ꯐꯖꯕꯁꯤꯡ ꯁꯤꯡꯁꯦ ꯁꯛꯁꯨ ꯑꯗꯨꯝ ꯐꯖꯩ ꯍꯥꯏꯅꯕꯒꯨꯝ ꯍꯅꯕꯒꯨꯝꯕ ꯇꯧ ꯏꯗ
ꯅꯠꯇꯦ ꯑꯁꯤ ꯈꯨꯟꯖꯦꯜ ꯐꯖꯕꯁꯤꯡꯁꯦ ꯃꯁꯛ ꯊꯤꯌꯦ ꯍꯥꯏꯌꯦ
ꯀꯅꯥꯅ ꯀꯅꯥꯅ ꯍꯥꯏꯕ ꯑꯗꯨꯗꯤ ꯁꯔꯈꯥꯂꯥ ꯁꯈꯤꯔꯥꯁꯤ ꯃꯁꯛ ꯊꯤꯕ꯭ꯔꯥ ꯎꯝ
ꯑꯗꯨꯗꯤ ꯐꯖꯩꯅꯦ ꯃꯣꯏꯗꯤ ꯀꯩꯅꯣ ꯇꯧꯕꯒꯤ
ꯑꯗꯨ ꯄꯨꯁꯄꯥꯔꯅꯤ ꯈꯣꯏ ꯃꯁꯛ ꯊꯤꯕ꯭ꯔꯥꯅꯦ
ꯑꯣ
ꯑꯔ ꯑꯔꯖꯤꯠꯁꯤꯡꯁꯨ ꯈꯟꯖꯦꯜꯌꯥꯗꯣ ꯐꯖꯩ ꯃꯁꯥꯛꯁꯨ ꯌꯥꯝ ꯐꯖꯩ
ꯃꯣꯏꯗꯤ ꯐꯖꯕꯁꯤꯡꯅꯤꯅ
ꯎ ꯃꯩꯇꯩ ꯃꯆꯥꯕꯁꯤꯡ ꯑꯗꯨꯗꯤ ꯑꯊꯤꯕꯁꯤꯡꯁꯤ ꯀꯥꯏꯗ ꯂꯩꯕ
ꯑꯩꯈꯣꯏꯗꯤ ꯑꯊꯤꯕꯁꯤꯡꯅꯦ ꯃꯅꯤ ꯄꯨꯔꯗ
ꯑꯁ ꯄꯨꯄꯄꯥꯔꯅꯤꯁꯨ ꯃꯅꯤꯄꯨꯔ ꯗꯩꯅꯦꯍꯦ
ꯑꯗꯨ ꯑꯣꯏꯔꯁꯨ
ꯎꯝ
ꯅꯊꯟꯅ ꯆꯠꯂꯒ ꯂꯩꯕ꯭ꯔꯥ
ꯎꯝ ꯁꯨꯃꯥꯡꯗ ꯑꯗꯨꯝ ꯃꯤ ꯌꯥꯝꯕ ꯍꯥꯏꯇꯥꯔꯦ ꯈꯨꯝꯕ ꯅꯨꯡꯉꯥꯏꯔꯣꯏꯗꯕ ꯑꯗꯨ ꯑꯣꯏꯕꯒꯤ ꯂꯝꯕꯤꯗ ꯂꯦꯞꯄꯒ ꯂꯩꯌꯦ ꯃꯩ ꯃꯨꯈꯤꯅꯤ ꯅꯨꯉꯥꯏꯇꯦꯅꯦ ꯍꯥ
ꯅꯪꯒꯤ ꯗꯗꯥ ꯂꯩꯕ꯭ꯔꯣ
ꯅꯩꯌꯦ ꯎꯝ ꯑꯩꯈꯣꯏ ꯏꯃꯨꯡ ꯃꯤ ꯇꯔꯦꯠꯅꯦ ꯏꯃꯥ ꯑꯩꯈꯣꯏ ꯏꯃꯥ ꯏꯄꯥ ꯃꯁꯤꯡ ꯊꯤꯔꯒꯅ
ꯇꯔꯦꯠ ꯑꯩꯈꯣꯏꯅ ꯇꯔꯨꯛ
ꯅꯨꯄꯤ ꯑꯅꯤ ꯅꯨꯄꯥ ꯑꯍꯨꯝ ꯅꯨꯄꯤꯁꯤꯡꯗꯤ ꯌꯨꯝ ꯄꯥꯟꯅꯈ꯭ꯔꯦ ꯂꯣꯏꯅꯃꯛ ꯅꯪ ꯋꯥꯜꯀꯞ ꯌꯦꯡꯗꯔꯣ
ꯌꯦꯡ
ꯎꯝ ꯎꯝ ꯌꯦꯡꯅꯤꯡꯗ꯭ꯔꯣ ꯌꯦꯡꯅꯤꯡꯗ꯭ꯔꯣ ꯅꯪꯗꯤ
ꯏꯊꯟꯅꯗꯤ ꯌꯦꯅꯤꯡꯗꯦꯗ ꯑꯗꯣ ꯃꯤꯑꯥ ꯐꯦꯃꯤꯂꯤꯁꯤꯡꯅ ꯑꯗꯨꯝ ꯄꯨꯂꯒ ꯌꯦꯡꯉꯗꯤ ꯑꯗꯨꯝ ꯅꯨꯡꯉꯥꯏꯌꯦ ꯑꯗꯨꯕꯨ
ꯂꯩꯁꯥꯕꯤꯒꯤ ꯁꯤꯡꯒꯔ ꯀꯔꯤ ꯍꯥꯏꯕ꯭ꯔꯥ ꯀꯣꯔꯤꯌꯥꯟꯒꯤꯗꯣ ꯑꯁ ꯑꯃꯨꯛꯒ ꯀꯥꯎꯈ꯭ꯔꯦꯅꯦ ꯀꯔꯤ ꯀꯔꯤ ꯀꯥꯡꯕꯨꯔꯥ
ꯕ꯭ꯂꯦꯞ ꯄꯤꯡꯔꯣ
ꯕꯂꯦꯛꯄꯤꯡ ꯑꯣꯏꯕ꯭ꯔꯥ ꯑ ꯍꯣꯃꯣꯒꯥ ꯇꯥꯏꯞꯇ ꯇꯧꯕꯗꯣ
ꯆꯦ ꯀꯗꯥꯏꯗꯒꯤ ꯍꯣꯃꯣꯒꯤ ꯇꯥꯏꯞꯇ ꯍꯥꯏꯔꯛꯑꯦ
ꯑꯩꯗꯤ ꯌꯦꯡꯅꯤꯡꯗꯦꯗ ꯑꯩꯗꯤ ꯌꯦꯡꯅꯤꯡꯗꯦ ꯍꯣꯃꯣꯒꯤ ꯇꯥꯏꯞꯇ ꯇꯧꯔꯒ ꯏꯁ ꯗꯥꯟꯁꯀ ꯇꯧꯔ ꯗꯅ
ꯐꯖꯕꯗꯣ ꯏꯁ ꯀꯗꯥꯢꯗꯒꯤ ꯑꯗꯨꯒꯨꯝꯕ ꯄꯥꯔꯣꯏꯁꯤꯗ
ꯃꯁꯛ ꯐꯖꯕ꯭ꯔꯥ ꯐꯖꯗꯕ꯭ꯔꯥ ꯍꯣꯃꯣ ꯌꯥꯝ ꯃꯥꯜꯂꯦꯗ ꯑꯩꯗꯤ ꯌꯦꯡꯅꯤꯡꯗꯦꯗ
ꯑꯗꯣ ꯃꯣꯏ ꯁꯛꯈ꯭ꯔꯕ꯭ꯔꯣ ꯑꯩꯗꯤ ꯈꯪꯗꯦ ꯇꯥꯁꯨ ꯃꯣꯏꯒꯤ ꯑꯦ ꯑꯦ ꯏꯁꯩꯁꯤꯡꯖꯨ
ꯅꯪꯁꯨ ꯇꯥꯔꯝꯒꯅꯤꯗ ꯃꯣꯏ ꯏꯁꯩ ꯅꯪꯁꯨ ꯇꯥꯔꯝꯒꯅꯤꯗ
ꯑꯩ ꯇꯥꯗ꯭ꯔꯤꯌꯦ ꯍꯥꯕ
ꯑꯣ
ꯌꯦꯡꯁꯨ ꯌꯦꯡꯗ꯭ꯔꯤꯌꯦ ꯃꯇꯝ ꯂꯩꯇꯦ
ꯉꯥꯏ ꯁꯨꯔ ꯀꯩꯗꯧꯕꯒꯤ ꯊꯝꯃꯒꯦ ꯍꯥꯏꯕ
ꯍꯥ ꯊꯝꯃꯒꯦ ꯍꯥꯏꯕ ꯅꯠꯇꯦ ꯌꯦꯡꯕ ꯃꯇꯝ ꯂꯩꯇꯦ ꯍꯥꯏꯕꯅꯦ
ꯎꯝ ꯎꯝ ꯎꯝ ꯅꯨꯃꯤꯗꯥꯡꯗ ꯌꯦꯡꯕ ꯌꯥꯏꯅ ꯑꯗꯨꯕꯨꯗꯤ ꯅꯨꯃꯤꯗꯥꯡꯗ ꯆꯠ ꯑꯁ ꯍꯦꯔꯣꯒ ꯋꯥꯔꯤ ꯁꯥꯕꯅꯤꯅ ꯁꯪꯗꯧ ꯃꯥꯟꯗꯦꯅꯦ
ꯋꯥꯔꯤ ꯁꯥꯗꯦꯗ ꯎꯝ ꯅꯨꯡꯗꯥꯡꯗꯗꯤ ꯋꯥꯔꯤ ꯁꯥꯗꯦ
ꯑꯗꯨꯅꯦ ꯃꯤ ꯀꯩꯅꯣ ꯌꯥꯗꯕꯅꯦ ꯃꯤꯒꯤ ꯃꯃꯥꯡꯗꯀꯣ
ꯑꯦ ꯀꯩꯁꯨ ꯀꯥꯏꯕ ꯈꯣꯠꯄ ꯂꯩꯗ ꯍꯥꯏꯗꯤ ꯐ꯭ꯔꯤꯒꯤ ꯐ꯭ꯔꯤ ꯇꯧꯕꯅꯤꯅ ꯍꯧꯖꯤꯛ ꯍꯧꯖꯤꯛ ꯏꯃꯥꯇꯣꯟꯅꯦ ꯏꯃꯥꯇꯣꯟꯗꯣ ꯑꯦꯡ ꯃꯥꯏ ꯅꯨꯄꯤ ꯑꯦꯡ ꯃꯥꯏ ꯅꯨꯄꯤꯔꯣ ꯀꯔꯝꯕ ꯅꯨꯄꯤꯔꯣ ꯃꯅꯤꯄꯨꯔꯤ ꯂꯣꯟꯗ ꯉꯥꯡꯕ ꯉꯁꯥꯏꯅ ꯇꯥꯡꯈꯨꯟꯅꯤꯛ ꯃꯣꯜꯅ ꯍꯥꯏꯕꯅꯤ ꯑ ꯀꯩꯁꯨ ꯀꯥꯏꯕ ꯂꯥꯏꯇꯦꯍꯦ ꯑꯩꯒꯤꯗꯤ ꯑꯩꯅ ꯀꯣꯢ ꯑꯩꯅ ꯀꯣꯏꯔꯗꯤ ꯑꯩꯈꯣꯏ ꯏꯃꯥ ꯏꯄꯥꯁꯨ ꯂꯣꯏꯅꯃꯛ ꯈꯪꯉꯦꯍꯦ ꯑꯗꯨꯗꯤ
ꯎꯝ
ꯂꯣꯟ ꯂꯣꯟꯅ ꯀꯣꯏꯅꯕꯗꯣ ꯄꯥꯝꯗꯦ
ꯅꯨꯞ ꯅꯨꯄꯤ ꯀꯣꯏꯈ꯭ꯔꯕꯣꯅꯦ ꯅꯪꯕꯣ
ꯀꯣꯏꯗꯔꯤ ꯀꯣꯢꯕ ꯃꯥꯟꯕ꯭ꯔꯥ ꯀꯣꯢꯗꯕ ꯃꯥꯟꯕ꯭ꯔꯥ ꯍꯥ
ꯅꯨꯄꯤ ꯀꯣꯏꯔꯅꯨꯕ
ꯏꯁ ꯀꯩꯗꯧꯕꯒꯤ ꯑꯦ ꯍꯅꯨꯊꯡꯗ ꯂꯩꯌꯣ ꯍꯥꯏꯔꯣ ꯀꯣꯏ ꯍꯅꯨꯊꯪꯗ ꯂꯩꯌꯣ ꯍꯥꯏꯕ꯭ꯔꯥ ꯑꯗꯨꯗꯤ
ꯑꯣ ꯑ ꯑꯗꯨꯅ ꯅꯨꯡꯉꯥꯏꯒꯅꯤ
ꯏꯁ ꯆꯍꯤ ꯃꯉꯥ ꯑꯣꯏꯔ ꯂꯩꯔꯗꯤ ꯅꯨꯄꯤ ꯊꯤꯔꯦ ꯊꯤꯔꯒꯦ ꯈꯟꯅ ꯀꯟꯅ ꯇꯧꯔꯤ ꯀꯥꯟꯁꯤꯗ
ꯑꯩꯁ ꯉꯟꯃꯟꯗ꯭ꯔꯣ ꯑꯗꯨꯗꯤ
ꯉꯟꯗꯦꯍꯦ
ꯅꯨꯞ ꯅꯨꯄꯥꯁꯤꯡꯗꯤ ꯈꯔ ꯀꯩꯅꯣ ꯇꯧꯕꯅ ꯈꯔ ꯀꯨꯏꯅ ꯄꯥꯈꯪ ꯑꯣꯏꯔꯔꯣꯢ
ꯄꯥꯈꯪ ꯌꯥꯝ ꯀꯟ ꯁꯥꯈ꯭ꯔꯦ ꯁꯥꯈ꯭ꯔꯦꯗ ꯆꯍꯤ ꯃꯉꯥꯃꯨꯛ ꯂꯩꯈꯤꯒꯅꯤꯉꯦ ꯀꯨꯝꯁꯤ ꯄꯥꯔꯒꯅ ꯅꯪꯗꯤ ꯀꯌꯥꯃꯨꯛ ꯋꯥꯠꯂꯤꯒꯦ
ꯑꯩꯗꯤ ꯍꯧꯖꯤꯛꯀꯥꯟ ꯆꯠꯀꯅꯤ ꯍꯥ ꯍꯥ ꯍꯥ
ꯃꯊꯪꯁꯤ ꯃꯊꯪꯁꯤ ꯆꯠꯂꯗꯣꯏꯔꯣ
ꯍꯧꯖꯤꯀꯥꯟ ꯍꯥ ꯍꯥ ꯍꯥ ꯗꯤꯁ ꯌꯔ ꯑꯦꯁ ꯑꯗꯣ ꯗꯤꯁ ꯌꯔ ꯆꯠꯂꯅꯤ ꯑꯦꯁ ꯃꯥꯥꯟꯕ꯭ꯔꯣ ꯐꯒꯤ ꯇꯧꯅꯤꯀꯣ
ꯍꯝ ꯎꯝ ꯂꯣꯍꯣꯡꯕꯩ ꯏꯟꯕꯥꯏꯠꯁꯟ ꯊꯥꯔꯛꯑꯣꯅꯦ
ꯍ ꯍ ꯍ
ꯏꯟꯕꯥꯏꯠꯁꯟ ꯊꯥꯔꯛꯑꯣ ꯇꯦꯕꯜ ꯂꯩꯕꯤꯒꯦ
ꯍꯤꯍꯤ ꯍꯥ ꯍꯥ ꯍꯥ
ꯏꯁ꯭ꯇꯤꯋꯤꯜꯒ ꯗꯤꯁꯋꯥꯁꯀ ꯂꯩꯕꯤꯒꯦ ꯀꯣꯟ ꯐꯦꯡꯅꯤꯉꯥꯏ ꯌꯨꯝꯄꯥꯜꯗꯤ ꯀꯣꯟ ꯐꯦꯡ ꯀꯣꯟ ꯐꯦꯡꯉꯣꯏꯗ꯭ꯔꯣ ꯌꯨꯝꯄꯥꯜꯂꯗꯤ
ꯑꯗꯨ ꯑꯗꯨꯁꯨ ꯀꯣꯟꯅꯕꯀꯤ ꯄꯣꯠꯅꯤꯅꯦ
ꯀꯣꯟ ꯐꯦꯡꯅꯤꯉꯥꯏ
ꯎꯝ
ꯅꯣꯏꯗꯤ ꯀꯔꯝꯕꯅ ꯆꯥꯛ ꯆꯥꯈꯤꯗꯣꯏꯅꯣ
ꯈꯔ ꯂꯩꯔ ꯆꯥꯔꯅꯤꯗ
ꯎꯝ
ꯆꯥꯛ ꯆꯥꯅꯤꯅ ꯉꯁꯥꯏꯗꯣ ꯃꯦꯒꯤꯒꯨꯝꯕ ꯊꯣꯡꯔꯒ ꯆꯥꯕꯤꯕꯒꯤ
ꯎꯝ ꯆꯥꯛꯁꯨ ꯄꯨꯈꯝꯗ ꯆꯥꯕ ꯑꯣꯏꯔꯝꯗꯧ ꯃꯥꯥꯟꯗꯦꯅꯦ ꯅꯣꯏ ꯂꯩꯁꯥꯕꯤꯁꯤꯡꯁꯦ ꯄ꯭ꯂꯦꯠ ꯄ꯭ꯂꯦꯠ ꯃꯆꯥ ꯃꯆꯥꯗ ꯆꯥꯒꯨꯝ ꯆꯥꯒꯟ ꯆꯥꯒꯜꯂꯦ ꯀꯣ ꯀꯔꯤꯒꯤꯔꯥ ꯈꯪꯗꯦ
ꯅꯨꯄꯤꯁꯤꯔꯣ
ꯎꯝ ꯐꯤꯒꯔ ꯁꯦꯝ ꯐꯤꯒꯔ ꯁꯦꯝꯕꯒꯤꯔꯥ ꯀꯔꯤ ꯁꯦꯝꯕꯒꯦꯔꯥ ꯈꯪꯉꯦ
ꯀꯔꯤꯔꯣ ꯑ ꯑ ꯑꯗꯨ ꯁ ꯑ ꯐꯤꯒꯔ ꯁꯦꯝꯗꯦ ꯑꯩꯈꯣꯏꯗꯤ
ꯏꯁ
ꯂꯩꯕ ꯈꯛꯇ ꯑꯗꯨꯝ ꯂꯩꯕꯁꯤꯡꯗꯣ ꯑꯗꯨꯝ ꯆꯥꯔꯒ ꯑꯗꯨꯝ ꯆꯠꯊꯣꯔꯒ ꯑꯗꯨꯝ ꯂꯩꯕꯒꯤ ꯌꯥꯝ ꯅꯣꯏꯈ꯭ꯔꯦꯗ
ꯅꯣꯏꯈꯠꯂꯛ ꯅꯪ ꯅꯣꯏꯈꯠꯂꯛꯇ꯭ꯔꯣ ꯅꯁꯥꯗꯣ ꯌꯥꯝ ꯆꯥꯎꯔꯗꯧ ꯌꯥꯝ ꯆꯥꯎꯔꯝꯗꯧ ꯃꯥꯜꯂꯦ ꯅꯪꯗꯣ
ꯌꯥꯝ ꯌꯥꯝ ꯌꯥꯝ ꯅꯗꯤ ꯅꯠꯇꯦꯗ
ꯎꯝ
ꯗꯨ ꯅꯣꯏꯗꯤ ꯅꯣꯏꯈ꯭ꯔꯦ
ꯁꯦꯁ ꯅꯨꯡꯉꯥꯏꯔꯦꯅꯦ ꯅꯣꯏ ꯏꯃꯥꯗꯣ ꯌꯥꯝ ꯍꯔꯥꯎꯔꯝꯃꯅꯤꯍꯦ
ꯀꯔꯤ
ꯅꯣꯏ ꯃꯥꯗꯣ ꯌꯥꯝ ꯍꯔꯥꯎꯔꯝꯃꯅꯤ ꯍꯥꯏꯕ ꯅꯣꯏꯈꯠꯂꯛꯄꯗꯣ
ꯑꯩꯈꯣꯏ ꯏꯃꯥꯔꯣ
ꯎꯝ
ꯀꯃꯥꯏꯅ
ꯏꯁ ꯅꯪ ꯑꯉꯥꯡ ꯄꯣꯛꯑꯀꯥꯟꯗ ꯑꯀꯪꯕ ꯄꯥꯝꯕ꯭ꯔꯥ ꯑꯅꯣꯏꯕ ꯄꯥꯝꯕ꯭ꯔꯥ ꯑꯅ ꯌꯥꯝꯅ ꯀꯟꯅ ꯅꯣꯏꯗꯕꯤꯗ
ꯑꯁ ꯅꯣꯏꯕꯁꯤꯡꯗꯤ ꯋꯥꯕꯅꯤꯍꯦ
ꯢꯁ ꯑꯩ ꯍꯥꯏꯗꯤ ꯌꯥꯝꯅ ꯀꯟꯅ ꯅꯣꯏꯗꯕꯤꯗ
ꯑꯩꯗꯤ ꯈꯪꯗꯦ ꯑꯦꯛꯁꯄꯤꯔꯤꯌꯦꯟ ꯂꯩꯇꯦ ꯑꯩꯗꯤ
ꯎꯝ
ꯅꯪ ꯅꯕꯣꯛ ꯈꯣꯏꯗ ꯆꯠꯀꯅꯤ ꯍꯥꯏꯕ ꯅꯠꯇ꯭ꯔꯣ
ꯆꯠꯂ ꯂꯩꯌꯦ ꯁꯤ ꯑꯝ
ꯌꯧꯗ꯭ꯔꯤꯕ꯭ꯔꯅꯦ
ꯁꯤ ꯆꯠꯂ ꯂꯩꯑꯦ
ꯑꯣ
ꯁꯨꯃꯥꯡ ꯁꯨꯃꯥꯡ ꯃꯃꯥꯡ ꯃꯃꯥꯡꯗꯅꯦ ꯂꯩꯔꯤꯁꯦ ꯃꯩ ꯃꯨꯠꯈ꯭꯭ꯔꯦꯅꯦ ꯑꯩꯈꯣꯏ ꯑꯁ ꯋꯥꯜ ꯀꯥꯞ ꯌꯦꯡꯕ ꯐꯪꯗꯧ ꯃꯥꯟꯗ꯭ꯔꯦ ꯉꯁꯤꯗꯤ
ꯄꯨꯡ ꯅꯥꯏꯟ ꯅꯥꯏꯟꯗ꯭ꯔꯣ ꯅꯥꯏꯟ ꯊꯥꯔꯇꯤꯗꯔꯣ ꯂꯩꯕꯗꯣ
ꯇꯥꯕ꯭ꯔꯣ
ꯑꯣ
ꯅꯪꯗꯤ ꯄꯣꯔꯇꯨꯒꯜ ꯅꯪꯗꯤ ꯍꯣꯏ ꯍꯣꯏ ꯍꯣꯏ ꯍꯣꯏ
ꯎꯝ
ꯊꯝꯃꯦ ꯀꯣ